ꯍꯜꯂꯣ ꯑꯥ
ꯑꯥ
ꯇꯕ꯭ꯔꯣ ꯍꯣꯏ ꯇꯥꯏꯌꯦ
ꯇꯥꯏ ꯇꯥꯏ
ꯎꯝ
ꯇꯣꯏꯅ
ꯀꯔꯤꯁꯤ ꯇꯣꯗꯦ
ꯑꯣ ꯑꯩꯁꯨ ꯑꯗꯨꯝ ꯐ꯭ꯔꯤ ꯂꯩꯗ
ꯑꯣ
ꯇꯥꯏꯒꯥꯟ ꯊꯣꯡꯉꯕꯣ
ꯊꯔꯤ
ꯆꯥꯛ ꯌꯦꯟꯁꯥꯡ ꯊꯣꯡꯉꯕꯣ
ꯑ ꯍꯣꯏ
ꯌꯦꯡꯖꯥꯡ ꯊꯣꯡꯒꯦ
ꯍꯣꯏ ꯏꯟꯖꯥꯝ ꯊꯣꯛꯑꯦ
ꯀꯖꯥꯡꯕ
ꯎ ꯀꯣꯕꯤꯤ ꯑꯂꯨ ꯐ꯭ꯔꯥꯏ ꯀꯣꯕꯤ ꯑꯂꯨ ꯐ꯭ꯔꯥꯏ ꯇꯧꯒꯦ
ꯑ ꯍꯥꯎꯅꯤꯅꯦ
ꯍꯣꯏ ꯍꯥꯎ
ꯑꯗꯣ ꯅꯣꯏ ꯌꯨꯝꯗꯤ ꯃꯤ ꯀꯦꯌꯥꯔꯥ
ꯎ ꯎꯝ ꯌꯨꯝꯗ ꯃꯤ ꯃꯤ ꯇꯔꯨꯛ ꯇꯔꯦꯠ ꯂꯩꯌꯦꯦ
ꯑꯣ ꯑꯗꯨꯗꯤ ꯆꯥꯛꯇꯤ ꯀꯃꯥꯏꯅ ꯊꯣꯡꯒꯦ ꯀꯌꯥ ꯀꯌꯥ ꯊꯣꯡꯒꯦꯅꯣꯏ
ꯑꯩꯗꯤ ꯆꯥꯛꯗꯤ ꯀꯥꯞ ꯀꯞ ꯑꯅꯤ ꯀꯞ ꯑꯅꯤ ꯊꯣꯡꯉꯦ ꯑꯗꯨ ꯑꯗꯨ ꯍꯤꯟꯖꯥꯡ ꯑꯂꯨ ꯀꯣꯕꯤ ꯍꯣꯏ
ꯑꯥ
ꯅꯗꯤ
ꯌꯦ ꯏꯟꯖꯥꯡ ꯊꯣꯡꯕ꯭ꯔꯥ ꯍꯥꯏꯔꯣ
ꯎꯝ ꯅꯪꯒꯤ ꯌꯨꯝꯗ ꯍꯣꯏ
ꯑꯩꯈꯣꯏ ꯍꯋꯥꯏ ꯊꯣꯡꯗ ꯃꯥꯜꯂꯦꯁꯤꯗꯤ
ꯑꯥ ꯅꯪ ꯍꯋꯥꯏ ꯄꯥꯝꯕ꯭ꯔꯣ
ꯑꯁꯨ ꯍꯥꯎꯋꯥꯦꯝ ꯍꯪꯉꯣꯗ꯭ꯔꯆ ꯍꯥꯎꯇꯗ
ꯍꯣꯏ
ꯊꯥꯎ ꯉꯥꯎꯔꯒ ꯑꯥꯂꯨꯒꯨꯝꯕ ꯐꯖꯅ ꯍꯥꯞꯄꯒꯀꯣ ꯑꯗꯕꯤꯗ ꯃꯍꯤ ꯈꯔ ꯍꯥꯞꯄꯒ ꯊꯣꯡꯕꯗꯤ ꯍꯧꯗꯦꯔ
ꯑꯥ ꯑꯗꯨ ꯅꯪ ꯊꯟꯖꯤꯟ ꯊꯥꯟꯖꯤꯟꯗꯤ ꯄꯥꯝꯕ꯭ꯔꯣ
ꯊꯥꯡꯖ ꯌꯥꯝ ꯄꯥꯝꯗꯦꯗ ꯊꯥꯡꯖꯩꯗꯤ ꯌꯨꯝꯗ ꯆꯥꯔꯁꯨ ꯊꯝꯅꯤꯡꯩ ꯃꯔꯨ ꯆꯥꯗꯦꯗ ꯑꯩꯈꯣꯏꯒꯤ ꯃꯥꯒꯤ ꯀꯣꯚꯔꯗꯣ
ꯍꯣꯏ
ꯑꯗꯨꯒ ꯇꯝꯗ ꯑꯗꯨꯒ ꯇꯧꯔꯒ ꯆꯥꯏꯗꯨ ꯃꯔꯨꯗꯤ ꯄꯥꯝꯗꯦꯗ
ꯁꯣꯐꯣꯐ ꯒꯝꯕꯗꯤ ꯍꯋꯦ ꯊꯟꯁꯤꯤꯟꯁ
ꯑꯥ ꯁꯣꯐꯒꯨꯝꯕ ꯑꯥ
ꯔꯨꯝꯕꯥꯗ ꯍꯋꯏ
ꯍꯣꯏ ꯏꯔꯝꯕꯗꯥꯝ ꯅꯪ ꯅꯪꯗꯤ ꯃꯩꯇꯩ ꯔꯥ ꯀꯦ ꯖꯇꯤꯔꯥ
ꯑꯩ ꯑꯩꯗꯤ ꯃꯥꯎꯅꯦ
ꯃꯥꯎ ꯑꯗꯨꯗꯤ ꯅꯥꯒꯥꯅꯤꯅꯦ
ꯍꯣꯏ ꯅꯥꯒꯥꯅꯤ ꯎꯝ ꯅꯪ ꯆꯨꯔꯥ
ꯍꯣꯏ ꯑꯩꯁꯨ ꯖꯤꯃꯩ ꯅꯥꯒꯥꯅꯤ ꯌ ꯄꯥꯜꯕꯅ
ꯄꯝꯖꯔꯤ
ꯑꯣ ꯑꯩꯁꯨ ꯄꯟꯗꯔꯤꯗ ꯁꯩ ꯆꯁꯨꯨꯔꯦ
ꯑꯩ ꯑꯗꯨ ꯑꯗꯨꯒꯨꯝꯕꯗꯤ ꯀꯔꯤ ꯔꯣꯁꯗ ꯑꯥ ꯍꯥꯏꯅꯤꯅꯦ
ꯑꯗꯨ ꯑꯗꯨ ꯅ ꯅꯪꯗꯤ ꯌꯨꯝ ꯄ ꯂ ꯀꯔꯤ ꯅꯪ ꯌꯨꯝ ꯄꯜꯂꯦꯕꯣ
ꯍꯣꯏ ꯅꯨꯄꯤ ꯑꯃ ꯂꯧꯔꯝꯃꯦ ꯑꯗꯨꯒ ꯑꯃꯨꯛꯀ ꯇꯣꯛꯈ꯭ꯔꯦ ꯅꯨꯄꯤ ꯑꯃ ꯂꯨꯍꯣꯡꯉꯝꯃꯦ ꯑꯗꯨꯒ ꯃꯥꯅ ꯏꯃꯥ ꯕꯕꯥ ꯐꯖꯅ ꯂꯥꯏꯌꯦꯡꯗꯕꯀꯣ ꯑꯗꯒꯤ ꯏꯔꯥꯡ ꯊꯣꯛꯑꯒ ꯀꯥꯟꯅꯔꯒ ꯇꯟꯊꯣꯛꯑꯦ ꯑꯗꯨꯒ ꯍꯧꯖꯤꯛ ꯑꯥ ꯑꯃꯨꯛꯀ ꯂꯩꯔꯦꯗ
ꯍꯖꯤꯁꯨ
ꯅꯨꯄꯤ ꯂꯩꯇꯕꯤꯗ ꯑꯃꯨꯛꯀ ꯇꯥꯟꯊꯣꯛꯈ꯭ꯔꯦ ꯗꯥꯏꯚꯔꯁ ꯇꯧꯈ꯭ꯔꯦ ꯀꯣꯔꯠꯇꯒꯤ
ꯍꯧꯖꯤꯛ ꯑꯃꯨꯛꯀ ꯃꯦꯔꯤꯁ ꯇꯣꯅꯤꯕ꯭ꯔꯣꯅꯥ
ꯎꯝ ꯃꯦꯔꯦꯖꯁꯤꯃꯨꯛꯀ ꯇꯧꯅꯤꯡꯗ꯭ꯔꯦꯗ ꯑꯩ ꯑꯩꯅꯃꯕꯨ ꯂꯧꯔꯤꯗꯣ ꯂꯦꯠ
ꯑ ꯑꯗꯣ ꯃꯕꯥꯅꯤ ꯑ ꯆꯤꯜꯗ꯭ꯔꯦꯟ ꯂꯥꯏꯕ꯭ꯔꯣ
ꯎꯝ ꯆꯤꯜꯗ꯭ꯔ‌ꯦꯟꯗꯤ ꯂꯩꯇ꯭ꯔꯦ
ꯑꯣ ꯑꯗꯨꯗꯤ ꯐꯖꯔꯦ ꯅꯨꯡꯉꯥꯏꯔꯦ ꯎꯝ ꯑꯗꯨ ꯅꯪ ꯀꯔꯤ ꯀꯔꯤ ꯊꯕꯛ ꯇꯧꯋꯦ
ꯑꯩ
ꯅꯪꯒꯤ ꯖ‌ꯣꯕ
ꯑꯩꯒꯤ ꯑꯩ ꯊꯕꯛ ꯇꯧꯔꯤꯁꯦ ꯑꯩ ꯀꯝꯄ꯭ꯌꯨꯇꯔ ꯑꯩꯗꯤ ꯀꯝꯄ꯭ꯌꯨꯇꯔ ꯀꯣ ꯀꯝꯄ꯭ꯌꯨꯇꯔꯒꯨꯝꯕ ꯇꯧꯕ ꯀꯝꯄ꯭ꯌꯨꯇꯔꯒꯤ ꯑꯍꯥꯡꯕ ꯑꯗꯔꯒꯨꯝꯕ ꯁꯦꯝꯕ ꯅꯠꯇ꯭ꯔꯒꯅ ꯖꯦꯔꯣꯛꯁ ꯅꯠꯇ꯭ꯔꯒꯅ ꯃꯥꯒꯤ ꯆꯦꯆꯥꯡ ꯆꯝꯕꯁꯤꯡ ꯑꯗꯨꯒꯤꯁꯤꯡꯗꯣ ꯍꯥꯡꯕ ꯀꯝꯄ꯭ꯌꯨꯇꯔ
ꯑꯥ ꯐꯔꯦ ꯐꯔꯦ
ꯑꯗꯨ ꯅꯪꯗꯤ ꯊꯕꯛ ꯇꯧꯔꯕ꯭ꯔ ꯅꯅ ꯊꯕꯛ ꯇꯧꯗ꯭ꯔꯤꯕꯣ
ꯑꯩ ꯑꯩꯁꯨ ꯊꯕꯛ ꯇꯧꯋꯦ
ꯑꯣ ꯁꯤ ꯊꯕꯛ ꯇꯧꯒꯦ
ꯑ ꯀꯔꯤ ꯍꯥꯏꯗꯤ ꯃ‌ꯦꯗꯤ ꯃꯦꯗꯤꯀꯦꯜ ꯐꯥꯔꯃꯥꯁꯤꯅꯦ
ꯑ ꯐꯥꯏꯌ‌ꯦ ꯑꯗꯨꯗꯤ ꯑ ꯑꯠꯆꯥ ꯆꯥ ꯑꯩ ꯃꯦꯗꯤꯀꯦꯜ ꯐꯥꯔꯃꯥꯁꯤ ꯅꯔꯁ ꯅꯠꯇꯕꯀꯣ
ꯎꯝ
ꯑꯣ ꯑꯗꯨꯗꯤ ꯐꯩꯅꯦ ꯑꯗꯨꯗꯤ ꯋꯥꯔꯣꯏꯗ ꯅ‌ꯣꯏꯗꯤ
ꯋꯥꯔꯦ ꯀꯔꯤꯅꯣ ꯍꯣꯏ ꯋꯥꯏ
ꯑꯗꯣ ꯅꯣꯏꯒꯤ ꯅꯣꯏ ꯊꯕꯛ ꯇꯧꯕꯗꯣ ꯑꯃꯔꯛ ꯍꯥꯏꯂꯥꯏꯠ ꯇꯧꯕꯤꯌꯨꯅ ꯀꯩꯀꯩ ꯀꯃꯥꯏꯅ ꯇꯧꯕ꯭ꯔꯥ
ꯑꯁꯤ ꯑꯩꯈꯣꯏ ꯑꯩꯈꯣꯏꯒꯤ ꯀꯣꯔꯁ ꯆꯍꯤ ꯑ ꯆꯍꯤ ꯃꯉꯥꯜ ꯂꯣꯏꯔꯤꯀꯣ
ꯑꯥ
ꯑ ꯑꯗꯨ ꯎꯝ ꯀꯔꯤ ꯐꯥꯔꯃꯥꯁꯤꯁ ꯑꯣꯄꯦꯟ ꯇꯧꯋꯦ
ꯑꯣ
ꯑꯗꯣ ꯅꯪꯅ ꯌꯨꯝꯗ ꯑꯩꯈꯣꯏꯗꯒꯤ ꯑꯍꯜꯂ ꯅꯠꯇ꯭ꯔꯒꯅ
ꯍꯥ
ꯅꯣꯏ ꯌꯨꯝꯗ ꯅꯣꯏꯗꯤ ꯈ꯭ꯋꯥꯏꯗꯒꯤ ꯑꯍꯜ ꯅꯠꯇ꯭ꯔꯒꯅ ꯀꯃꯥꯏꯅ ꯇꯧꯔꯤꯅꯣ
ꯑ ꯌꯨꯝ ꯑꯩꯒꯤ ꯌꯨꯝꯗ
ꯍꯣꯏ
ꯑ-ꯎ ꯅꯠꯇ‌ꯦ ꯍꯧꯖꯤꯛ ꯌꯥꯗꯦ ꯇ꯭ꯔꯥꯕꯦꯜꯒꯨꯝ ꯇ꯭ꯔꯥꯕꯂꯤꯡꯒꯨꯝꯕꯗꯤ ꯌꯥꯗꯦ
ꯃꯔꯤꯁꯨꯕ
ꯍꯥ
ꯅꯣꯏ ꯌꯨꯝꯗ ꯅꯣꯡꯃꯩ ꯀꯌꯥ ꯁꯨꯕꯅꯣꯕ
ꯃꯤꯔ ꯑꯩꯒꯤ ꯌꯨꯝꯗ ꯃꯤꯔ ꯑꯣ ꯃꯤ ꯃꯤ ꯃꯉꯥ ꯁꯨꯔꯦ ꯃꯤ ꯃꯉꯥꯅꯦ
ꯑꯑ ꯎꯝ ꯑꯣ ꯑꯁꯥꯏꯕꯂ
ꯂꯨꯍꯣꯡꯕꯒꯤ
ꯑꯩ ꯂꯨꯍꯣꯡꯉꯔꯣꯏꯗ ꯁꯤꯂꯅꯤꯗꯥꯃꯒ ꯅꯨꯄꯤ ꯑꯃꯗꯤ ꯀꯣꯏꯔꯦ ꯑꯃꯨꯒ
ꯑ
ꯃꯩꯇꯩ ꯅꯨꯄꯤꯒꯣ ꯗꯣꯛꯇꯔꯅꯦ ꯗꯣꯛꯇꯔ
ꯐꯥꯕ꯭ꯔꯣ
ꯍꯣꯏ ꯍꯧꯖꯤꯛ ꯔꯤꯝꯁꯇ ꯃꯥ ꯗꯣꯛꯇꯔ ꯇꯧꯔꯛꯑꯦ ꯔꯤꯝꯁꯇ ꯇꯥꯕꯀꯣ ꯑꯗꯣ ꯑꯩꯅ ꯀ꯭ꯋꯥꯇꯔ ꯄꯤꯕ ꯑꯗꯨ ꯑꯩꯁꯨ ꯃꯅꯥꯛꯇ ꯂꯩꯕ
ꯐꯔꯦ ꯐꯔꯦ
ꯅꯪꯁꯨ ꯀꯣꯏꯅꯕ ꯕꯣꯏꯐ꯭ꯔꯦꯟ ꯅꯨꯄꯥꯗꯤ ꯂꯩꯔꯝꯃꯅꯤꯗ
ꯍꯣꯏ ꯑꯩꯗꯤ ꯅꯨꯄꯥꯗꯤ ꯂꯩꯔꯦ
ꯑꯣ ꯊꯕꯛ ꯇꯧꯕꫪꫭ ꯅꯪꯒꯤ ꯅꯨꯄꯥꯗꯣ
ꯍꯥ
ꯊꯕꯛ ꯇꯧꯔꫭꯕ꯭ꯔ
ꯊꯕꯛ ꯊꯕꯛꯇꯤ ꯇꯧꯗ꯭ꯔꯤ ꯍꯧꯖꯤꯛ ꯃꯥꯗꯤ ꯑꯥ ꯎꯝ ꯀꯣꯔꯁꯀꯨꯝꯕ ꯑꯦꯛꯖꯥꯝꯒꯤ ꯀꯣꯔꯁ ꯒꯨꯕ ꯂꯣꯏ ꯂꫭꯏꯔ‌ꯦ ꯍꯣꯏ ꯍꯣꯏ ꯍꯣꯏ
ꯑꯣ ꯑꯗꯨ ꯅꯪꯅ ꯃꯇ‌ꯦ ꯄꯥꯡꯕꯤꯌꯣꯅꯦ ꯄꯥꯡꯕꯤꯗ꯭ꯔꯣꯅꯦ ꯅꯪꯒꯤ ꯅꯨꯄꯥꯅꯤꯅ
ꯈꯟꯗꯦ ꯀꯝꯃꯥꯏꯅ
ꯅꯥꯟꯗꯤ ꯍꯧꯖꯤꯛ ꯊꯕꯛ ꯇꯧꯔꯕꯅꯤꯅꯀꯣ
ꯎꯝ
ꯅꯪ ꯏ ꯅꯨꯄꯥꯗꯤ ꯑꯥ ꯅꯪꯉꯣꯟꯗꯒꯤ ꯆꯍꯤ ꯀꯌꯥ ꯍꯥꯟꯕ꯭ꯔꯥꯅ ꯅꯪꯅ ꯑꯍꯜꯍꯟꯗꯅ ꯅꯪꯅ ꯈꯔ ꯑꯉꯥꯡꯔꯣ
ꯅꯠꯇ‌ꯦ ꯃꯣꯏꯅꯥ ꯑꯩꯒꯤ ꯅꯨꯄꯥꯅ ꯌꯪꯒꯔ ꯑꯣꯏꯋꯦ
ꯀꯩꯕꯥ
ꯑꯩꯒꯤ ꯅꯨꯄꯥꯅ ꯆꯍꯤ ꯈꫪ ꯑꯥ ꯆꯍꯤ ꯑꯝ ꯑꯥ ꯑꯃꯥ ꯑꯅꯤ ꯒꯨꯝꯕ ꯌꯦꯡꯒꯔꯑꯣꯏ
ꯑꯣ ꯅꯪꯅꯥ ꯈꯔ ꯑꯍꯟ ꯑꯣꯏꯕ
ꯍꯣꯏ ꯑꯗꯨ ꯅꯪꯒꯤ ꯑꯣ ꯍꯥꯏꯌꯨ ꯍꯥꯏꯌꯨ
ꯑꯗꯨꯗꯤ ꯅꯪ ꯈꯨꯁꯤ ꯇꯧꯔꯝꯃꯅꯤ
ꯍꯣꯏ
ꯑꯍꯥꯟꯅꯦ ꯍꯥꯏꯔꯤꯀꯣ ꯅꯪꯒꯤ ꯏꯁ ꯇꯜꯗꯣ ꯇꯧꯒꯅꯨ ꯑꯗꯨꯃꯥꯏꯅ ꯇꯧꯔꯝꯒꯅꯦꯕ ꯅꯪꯗꯣ
ꯆꯨꯝꯃꯦ
ꯍꯝ
ꯑꯗꯨ ꯅꯪꯒꯤ ꯅꯨꯄꯤ ꯑꯝꯃꯥ ꯅꯪ ꯍꯥꯏꯌꯦꯀꯣ ꯗꯤꯚꯣꯔꯁ ꯇꯧꯈ꯭ꯔꯦ ꯍꯥꯏꯌꯦꯀꯣ
ꯑꯥ
ꯑꯥ ꯑꯗꯨꯗꯤ ꯌꯦꯡ ꯌ‌ꯦꯡꯒꯔꯔꯥ ꯑꯣꯜꯗꯔꫪꯥ
ꯑꯤ ꯌꯦꯡꯒꯔꯅꯤꯗ
ꯑꯣ ꯑꯗꯨꯗꯤ ꯃꯥꯗꯤ ꯊꫪꯥ ꯀꯔꯤ ꯍꯥꯏꯒꯦ ꯍꯥꯏꯗꯤ ꯐꯖꯅ ꯍꯥꯏꯗꯦ ꯍꯥꯏꯌ‌ꯦ ꯍꯥꯏꯗꯤ
ꯑꯗꫭ ꯑꯥ ꯌꯨꯝꯒꯤ ꯌꯨꯝ ꯄꯥꯟꯕꯒꯤꯗꯣ
ꯍꯣꯏ
ꯑꯥ ꯈꯪꯗꯕꯀꯣ ꯑꯝꯃꫪꯖꯨ ꯈꯪꯗꯕ ꯃꯥꯒꯤ ꯂꯝ ꯁꯖꯠ ꯂꯤꯆꯠꯇꯣ ꯑꯗꯨꯗꯩ ꯌꯨꯝꯗꯩꯒꯤ ꯌꯥꯗꯦꯅꯀꯣ ꯌꯥꯂꫭꯏ ꯏꯃꯥ ꯏꯄꯥꯅ ꯌꯥꯗꯦꯅ
ꯑꯣ ꯑꯗꯨꯗꫭ ꯅꯪ ꯃꯥꯕꯨ ꯃꯤꯁ ꯇꯧꯕ꯭ꯔꯥ ꯍꯧꯖꯤꯛ
ꯇꯧꯗꯦꯗ ꯍꯧꯖꯤꯛ ꯑꯩ ꯗꯣꯛꯇꯔ ꯀꯣꯏꯔꯤꯁꯤꯗꯤ ꯇꯥꯗ‌ꯦꯌ‍ꯦ ꯑꯩꯗꯤ ꯏꯃꯥꯅ ꯏꯃꯥꯅ ꯌꯥꯗꯕꯗꯤ ꯑꯩꯗꯤ ꯇꯧꯗꯦꯕꯀꯣ ꯏꯝꯃꯥꯅ ꯌꯥꯗꯕꯗꯤ ꯑꯩꯗꯤ ꯇꯧꫪꯥꯔꯣꯏ
ꯑꯣ ꯐꯔꯦ
ꯀꯤ
ꯑ
ꯍꯌꯦꯡ ꯊꯕꯛ ꯆꯠꯇꯔꯣꯏꯔ ꯅꯠꯇ꯭ꯔꯒꯅ ꯀꯃꯥꯏꯅ ꯇꯧꯗꯣꯏꯅꯣ
ꯍꯌꯦꯗꯤ ꯑꯩ ꯍꯣꯏ ꯊꯕꯛ ꯊꯕꯛꯇ ꯊꯕꯛ ꯂꯩ ꯍꯥꯏꯌꯦꯡ
ꯑ ꯀꯩ ꯐꯥꯔꯃꯥꯁꯤ ꯐꯝꯗꯣꯏꯔꯥ ꯅꯠꯇ꯭ꯔꯒꯅ ꯄꯣꯠ ꯂꯧꯕ ꯆꯠꯇꯣꯏꯔꯥ ꯀꯃꯥꯏꯅ ꯇꯧꯗꯣꯏꯅꯣ
ꯅ ꯇ ꯑꯗꯤ ꯑꯦꯄ꯭ꯂꯣꯣꯌꯅꯦ
ꯀꯩ ꯋꯥ
ꯑꯩ ꯑꯩꯒꯤ ꯐꯥꯔꯃꯥꯁꯤ ꯅꯅꯥꯠꯇꯦꯀꯣꯟ ꯉꯁꯥꯏꯒꯤꯦ ꯗꯦ ꯑꯣ ꯑꯗꯨꯗꯤ ꯑꯩꯒꯤ ꯑꯦꯝꯄ꯭ꯂꯣꯏꯅꯦ
ꯑꯣ ꯅꯁꯥꯒꯤ ꯅꯠꯇ꯭ꯔꯤꯕ꯭ꯔꯣ
ꯎꯝ
ꯑꯥ ꯑꯩꯗꯤ ꯉꯁꯥꯏ ꯅꯁ ꯅꯪꯅ ꯍꯥꯡꯗꯣꯛꯈ꯭ꯔꯕ꯭ꯔꯥꯅ ꯈꯪꯕꯀꯣ
ꯑꯥ ꯃꯦ ꯆ
ꯍ ꯑꯗꯨ ꯅꯪ ꯍꯧꯖꯤꯛ ꯀꯗꯥꯥꯏ ꯂꯩꯔꯤꯅꯣ
ꯍꯧꯖꯤꯛ ꯑꯩ ꯌꯨꯝꯗ ꯂꯥꯛꯑꯦ
ꯌꯨꯝꯗ ꯈꯨ ꯈꯨꯟꯗꯔꯥꯁꯤ ꯏꯝꯐꯥꯜꯗꯔꯣ
ꯍꯣꯏ ꯑꯩꯒꯤ ꯔꯨꯝꯃꯦꯠ ꯔꯨꯝꯃꯦꯠꯁꯨ ꯂꯥꯛꯑꯦ ꯍꯧꯖꯤꯛ
ꯅꯪꯒꯤ ꯔꯨꯝꯃꯦꯠꯁꯨ ꯂꯩꯌꯦ
ꯍꯣꯏ